ꯑꯁ ꯅꯪ ꯊꯥꯔꯛꯄꯗꯣ ꯈꯔ ꯀꯣꯟꯈ꯭ꯔꯦ ꯆꯠꯈ꯭ꯔꯦ ꯀꯣꯟ ꯍꯥꯟꯅ
ꯑ
ꯍ ꯂꯣꯏꯔꯕꯣ
ꯅꯧ ꯃꯨꯂꯒ꯭ꯔꯦꯉ
ꯀꯌꯥꯔꯣ
ꯃꯥ ꯃꯨꯡ
ꯑꯩꯗꯤ ꯍꯧꯖꯤꯛꯀꯤꯗꯣ ꯆꯠꯇ꯭ꯔꯦꯒꯤꯗꯤ ꯑꯅꯤ ꯑꯗꯨꯝ ꯂꯩꯔꯤꯗ
ꯍꯧꯖꯤꯛꯀꯤꯗꯨ ꯎ ꯆꯠꯂꯣꯏ
ꯎꯝ ꯉꯁꯥꯏꯗꯤ ꯆꯠꯄꯀꯣ ꯒ꯭ꯌꯥꯟ ꯇꯥꯗꯕ ꯑꯗꯨꯏꯅꯤꯗ
ꯏꯁꯁꯗꯥꯝꯗꯨ ꯇꯧꯕꯤꯁꯤꯔꯅ ꯇꯧꯕ
ꯑꯣ ꯇꯧꯕꯤꯌꯨꯅꯦ ꯇꯧꯕꯤꯌꯨꯅꯦ ꯋꯥꯔꯤ ꯁꯅꯅꯕ ꯋꯥ ꯌꯥꯝ ꯄꯦꯠꯅꯃꯣꯀꯣ
ꯍ ꯆꯠ ꯆꯠꯇ ꯑꯗꯨ
ꯅꯠꯇꯦꯕ ꯈꯤꯇꯪ ꯍꯥꯏꯒꯒ꯭ꯌꯥꯟ ꯈꯤꯇꯪ ꯍꯥꯏꯒꯌꯥꯟ ꯇꯥꯔꯤ ꯐꯥꯕ ꯄꯨꯔꯥ
ꯍꯣꯏ ꯇꯧꯅꯤꯡꯗ꯭ꯔꯦ ꯑꯗꯨ ꯇꯧꯔꯨꯔꯅꯨ ꯍꯥꯏ ꯗ ꯀꯠꯇ꯭ꯔꯣ ꯇꯧꯅꯤꯖ ꯇꯧꯔꯅꯨ
ꯈꯪꯗꯦ ꯃꯔꯩ ꯌꯥꯝꯃꯤ ꯃꯥꯁꯦ ꯅꯍꯥꯟ ꯅꯣꯏ ꯍꯪꯋꯥꯏ ꯐꯥꯕ ꯆꯠꯄꯗꯣ
ꯎꯝ
ꯑꯗꯨꯗ ꯑꯃꯨꯀ ꯆꯠꯄ ꯌꯥꯏꯅꯦ
ꯆꯠꯁꯤꯔꯥꯅ ꯍꯥꯏꯅꯕꯅꯦ ꯉꯁꯤ
ꯑꯩ ꯂꯥꯛꯄ ꯆꯠꯁꯤꯅꯦ ꯀ ꯃꯇꯝꯅ
ꯐꯥꯗꯦ ꯑꯅꯦ
ꯅꯅ ꯀꯤꯗꯕꯅꯤꯅ ꯑꯃꯒ ꯐꯕ ꯁꯥꯛꯛꯇ ꯈꯪꯉꯤꯅꯤ ꯄꯚꯥꯏ ꯁꯣꯛꯅꯕꯒ ꯏꯔꯝꯅꯤꯅꯤ ꯈꯪꯗꯅ ꯑꯃꯨꯒ ꯎꯝ ꯌꯥꯝꯗꯤ ꯊꯣꯛꯂꯛꯑꯅꯤꯗꯀꯣ
ꯊꯔꯇꯤ ꯎꯃ
ꯅꯠꯇꯗ ꯃꯣꯏ ꯆꯣꯡꯃꯨꯗꯣ ꯆꯣꯡꯉꯒ ꯌꯥꯝꯅ ꯇꯣꯡꯉꯝꯂꯣꯏꯕ
ꯍꯣꯏ ꯆꯣꯡ ꯂꯩꯗ
ꯎꯝ ꯌꯥꯝꯗꯤ ꯆꯥꯎꯕ ꯃꯣꯏꯗ
ꯆꯥꯎꯎꯍ
ꯎꯝ
ꯌꯥꯔꯔꯕꯅꯤ ꯆꯥꯎꯕ ꯁꯁꯤꯗꯤ
ꯎꯝ ꯍꯪꯉꯣꯏ ꯑꯗꯨ ꯍꯥꯎꯗꯤ ꯃꯀꯨ ꯂꯧꯊꯣꯛꯇꯕꯗꯅꯦ ꯊꯅꯤ
ꯑꯗꯨ ꯃꯀꯨ ꯂꯧꯊꯣꯛꯀꯅꯥ ꯆꯅꯦ
ꯍꯥꯝ
ꯍꯣꯏ ꯂꯧꯊꯣꯛꯑꯣꯗ ꯐꯖꯅ ꯂꯧꯊꯣꯛꯑꯒ
ꯑꯁ ꯂꯧꯕꯨꯛꯀꯤ ꯋꯥꯔꯤ ꯂꯧꯊꯣꯛꯇꯦ ꯑꯩꯗꯤ
ꯇꯂꯦꯗ
ꯑ ꯃꯗꯨꯨꯁꯀꯤꯅꯤꯅꯦ ꯚꯇꯃꯤꯟꯗꯤ ꯍꯕꯤꯔꯣ
ꯎꯝ
ꯁꯥꯎꯅꯤ ꯃꯍꯤ ꯊꯝꯃꯒ ꯃꯍꯤ ꯊꯝꯃꯒ ꯉꯧꯕꯗꯤ ꯈꯪꯗꯦ ꯉꯥꯄꯔꯨꯝ
ꯉꯄꯔꯨꯝ ꯍꯥꯎꯥꯎꯅꯤ ꯍꯦ
ꯃꯀꯣꯛ ꯇꯂꯣ ꯊꯣꯛꯣꯛꯑꯒ
ꯑꯣ ꯑꯁ ꯃꯨꯊ꯭ꯔꯨꯕꯤꯗꯣ ꯈꯔ ꯊꯥꯛꯑꯗꯅ ꯅꯞ ꯅꯞ ꯅꯪ
ꯉꯥꯄꯔꯨꯝ ꯃꯁꯦ ꯀꯌꯥ ꯀꯌꯥ ꯌꯨꯅꯥ ꯂꯀꯣꯡ ꯖꯤꯗ
ꯆꯃꯤ ꯖꯃ ꯑꯣꯏꯔꯣꯅꯤ
ꯇꯥꯡ ꯉꯅꯤꯅꯀꯣ
ꯐ꯭ꯔꯦꯁꯇꯤ ꯍꯦꯟꯅ ꯑꯃꯨꯛꯇꯪꯅꯦ ꯑꯀꯪꯕꯗꯤ ꯍ ꯐꯣꯔ ꯍꯟꯗ꯭ꯔꯦꯠ ꯈꯔ ꯁꯗꯦ
ꯆꯞ ꯆꯥꯒꯦ ꯍꯥꯏꯔꯗꯤ ꯏꯀꯦ ꯂꯣꯡꯖꯥꯗꯣ ꯀꯟꯇꯦꯛ ꯇꯧꯕ ꯇꯥꯕ
ꯎꯝ
ꯁꯞꯁꯀ꯭ꯔꯥꯏꯞ ꯇꯧꯕꯤꯔꯒꯦ ꯈꯣꯠꯂꯦ ꯀꯥꯏꯅꯒꯣ ꯑꯁ ꯉꯄ꯭ꯔꯨꯝ ꯈꯔ ꯃꯥꯗꯤ ꯑꯗꯨꯝ ꯊꯤꯅꯤꯅꯀꯣ ꯃꯣꯏꯗꯤ ꯄꯥꯠ ꯂꯩꯕꯅꯤꯅ
ꯎꯝ ꯀꯣꯏ ꯊꯥꯛ ꯅꯗ
ꯎꯝ
ꯀꯣꯏꯅ ꯐꯥꯎꯗꯣ
ꯎꯝ ꯀꯩꯅꯣꯗꯤ ꯂꯩꯇ꯭ꯔꯕꯣ ꯅꯆꯨꯡꯉꯝꯗꯤ ꯂꯩꯇ꯭ꯔꯕꯣ ꯅꯣꯏ ꯂꯩꯃꯤꯟꯅꯕꯗꯣ
ꯍꯩꯗ꯭ꯔꯕꯥꯗꯔ ꯀꯔ ꯂꯩ ꯌꯥꯔ
ꯑꯁ ꯂꯇꯦ
ꯎꯝ ꯃꯅꯦꯦꯛ ꯑꯩꯈꯣꯏꯗ ꯃꯅꯤꯈꯣꯏ ꯂꯩꯦꯗ
ꯑ ꯆꯞ ꯆꯥꯔꯦꯅ ꯖꯨꯡꯒꯥꯝ ꯀꯩꯅꯣꯃ ꯅꯤꯡ ꯅꯤꯡꯁꯤꯡꯉꯦ ꯍꯧꯖꯤꯛꯇꯤ
ꯀꯔꯤꯅꯣ
ꯂꯟꯆꯨꯡꯝ ꯑꯗꯨꯝ ꯄꯤꯔꯕ ꯑꯃ ꯂꯩꯕꯅꯤꯅꯦ ꯍꯣꯔꯦꯟ ꯊꯄꯤꯔ ꯊꯥꯕꯤꯔꯛꯀꯅꯤ
ꯀꯥꯏꯗꯒꯤꯅꯣ
ꯔꯥꯖꯨ ꯈꯣꯏ ꯈꯨꯟ ꯃꯅꯥ ꯃꯥꯜꯂ
ꯎꯝ ꯏ ꯐꯜ ꯂꯩꯕ꯭ꯔꯣ
ꯎꯝ ꯃꯤ ꯌꯨꯝꯗ ꯂꯩꯕ ꯖꯥꯠꯇꯣ ꯌꯥꯎꯅꯤ
ꯐꯥꯗꯔ ꯂꯩ ꯃꯃꯥꯁꯨꯣ
ꯍꯣꯏ ꯍꯣꯏ ꯂꯩꯌꯦꯅꯦ ꯑꯩꯅ ꯇꯝꯕ ꯌꯥꯝꯅ ꯈꯣꯏꯗꯖꯗꯕ ꯃꯅꯤꯡꯒꯤ ꯃꯤꯅꯦꯕ ꯃꯥꯁꯨ ꯇꯥꯔꯣ
ꯎꯝ
ꯍꯜꯂꯣ ꯀꯅꯦ ꯅꯪ ꯍꯣꯟꯟꯇꯥꯗꯦ
ꯇꯔꯕꯣ
ꯇꯥꯏ ꯇꯥꯏ ꯎ ꯍꯣꯔꯦꯟ ꯊꯥꯕꯤꯔꯛꯀꯦ ꯂꯩꯕ꯭ꯔꯥ ꯍꯥꯏꯅ ꯑꯩ ꯀꯃꯥꯏꯅ ꯁꯦꯐ ꯇꯧꯕ꯭ꯔꯣꯗꯣ ꯀꯥꯎꯈ꯭ꯔꯕꯣ
ꯊꯕꯤꯔꯑꯣꯣꯅꯦ ꯍꯆꯦꯠꯇ
ꯍꯧꯖꯤꯛ ꯊꯥꯕꯤꯌꯨ ꯍꯥꯏꯕ꯭ꯔꯣ
ꯑꯣ
ꯅꯁꯇꯀ ꯊꯝꯃꯦ ꯌꯥꯎꯕꯅꯦꯦ
ꯗꯦꯗꯣ
ꯕꯨ ꯈꯪꯗꯦ ꯌꯦꯡꯗꯤ ꯌꯦꯡꯉꯤ ꯃꯤꯡꯗꯣ ꯀꯥꯎꯕ ꯌꯥꯗꯦꯗ ꯍꯣꯔꯦꯟ ꯊꯥꯕꯤ ꯌꯥꯛꯀꯦꯟꯗ ꯇꯝꯅ
ꯎ
ꯑ
ꯑꯩ ꯋꯥꯔꯦ ꯋꯥꯔꯦ ꯄꯨꯟꯁꯤꯁꯦ ꯂꯣꯛꯇꯥꯛ ꯄꯥꯠꯇꯒꯨꯝꯕ ꯆꯠꯅꯤꯡꯉꯤꯗ
ꯆꯄꯥꯏ ꯌꯥ ꯀꯌꯥ ꯂꯧꯕ ꯍꯥꯏ ꯈꯪꯉꯒꯀꯣ
ꯅꯪ ꯅꯨꯡꯉꯥꯏꯔ ꯃꯣꯣꯏꯗ ꯅꯨꯡꯉꯔ ꯃꯣꯏꯒ
ꯉꯥ ꯐꯥꯕꯗꯤ ꯌꯥꯕ꯭ꯔꯣꯀꯣ ꯃꯩꯁꯦ
ꯌꯥꯎꯕꯅꯦ ꯌꯥꯕꯅ
ꯌꯥꯅꯦ
ꯄ꯭ꯔꯥꯏꯚꯦꯠ ꯅꯠꯇꯦꯅꯦ ꯒꯣꯔꯃꯦꯟꯒꯤꯅꯤꯅꯦ
ꯑꯗ‌ꯩ ꯆꯥꯔꯖꯇꯣ ꯂꯧꯕ꯭ꯔꯥ ꯍꯥꯏꯕꯅꯤꯅ ꯐꯥꯉ
ꯆꯥꯔꯖ ꯂ ꯑꯣꯏꯔꯅꯤ ꯋꯥꯟ ꯊꯥꯎꯖꯟ ꯀꯃ
ꯇ ꯂꯩꯒꯤꯗꯣ ꯎꯝ ꯈꯪꯗ ꯃꯣꯏ ꯅꯍꯥꯟꯗ ꯃꯣꯏ ꯊꯥꯒꯠꯄꯗꯣ ꯗꯦꯗꯅ ꯑꯩꯠ ꯍꯟꯗ꯭ꯔꯦꯗ ꯍꯥꯏꯕ꯭ꯔꯥ ꯑꯗꯨꯒ ꯅꯥꯏꯠꯇꯅ ꯋꯥꯟ ꯊꯥꯎꯖꯟ ꯊ꯭ꯔꯤ ꯍꯟꯗ꯭ꯔꯦꯗ ꯍꯥꯏꯕꯅꯤꯅꯤ ꯑꯩ ꯅꯍꯥꯟ ꯀꯔꯤ ꯄꯦꯁ ꯆ ꯎꯕꯅꯣ ꯄꯣꯛꯇꯥꯛ ꯄꯥꯠꯇ ꯂꯩꯦꯛꯄꯒꯤꯗꯣ ꯅꯨꯡꯗꯥꯡꯗꯣ ꯂꯦꯞꯄꯗꯣ ꯋꯥꯟ ꯊꯥꯎꯖꯟ ꯊ꯭ꯔꯤ ꯍꯟꯗ꯭ꯔꯦꯗ ꯍꯥꯏꯕ ꯑꯗꯨꯒ ꯅꯨꯡꯊꯤꯟꯗꯅ ꯑꯩꯠ ꯍꯟꯗ꯭ꯔꯦꯗ ꯁꯤꯛꯁ ꯍꯟꯗ꯭ꯔꯦꯗ ꯀꯔꯤꯗ ꯍꯥꯏꯕꯅꯤꯅꯤ ꯌꯥꯝꯗꯃꯅꯦꯕ ꯃꯣꯏ ꯒꯦꯁ ꯅꯨꯡꯒꯦꯁꯁꯦ ꯃꯣꯏꯅ ꯄꯤꯕ꯭ꯔꯀꯣ
ꯍꯣꯏ ꯄꯤꯔꯝꯅꯦ ꯄꯤꯕꯅꯦ
ꯑꯣ ꯌꯥꯏꯅꯦ
ꯐꯤꯔ ꯁꯥꯗꯟꯚꯥꯎ ꯄꯤꯅ
ꯑꯣ ꯑꯥ ꯆꯥꯕ ꯈꯣꯠꯇꯅꯤ ꯁꯥ ꯆꯥꯅꯤꯅꯤ
ꯑꯁꯨ ꯄꯧꯕ ꯂꯩ ꯇꯅꯦ ꯍꯣꯏ ꯗꯥꯎ ꯐꯥꯔꯗꯤ ꯂꯩꯔꯝꯕ ꯌꯥꯏ
ꯂꯩꯔꯤ ꯌꯥꯔꯤꯅ ꯉꯥꯕꯣ ꯌꯥꯝ ꯂꯣꯏꯔꯦꯀꯣ ꯑꯁ ꯈꯪꯗꯔꯦ ꯍꯨꯔꯦꯟꯕꯥꯎ ꯉꯥꯏ ꯉꯝꯗꯦꯗꯥ ꯄꯨꯡ ꯇꯔꯥ ꯃꯈꯥꯏ ꯍꯥꯏꯅꯤꯡꯕ ꯑꯥ
ꯆꯥꯛꯇꯣ ꯈꯔ ꯊꯦꯡꯉ ꯇꯧꯔ ꯆꯥꯔ ꯀꯣ
ꯎꯝ ꯁꯤ ꯑꯣꯔ ꯀꯞꯁꯦ ꯑꯣꯔ ꯀꯞ ꯃꯥꯟꯗꯦꯅ
ꯏꯔꯥꯡꯁꯨ ꯂꯩꯕꯅꯤ ꯅꯪ ꯑꯗꯨꯕꯨꯗꯤ
ꯎꯝ ꯇꯥꯏꯃꯤꯡꯗꯨꯒꯀꯣ ꯌꯥꯗꯦꯕ ꯌꯨꯔꯣꯞꯇꯒ ꯑꯣꯏꯔꯝꯃꯗꯤ ꯑ ꯐꯥꯏꯕꯇꯣ ꯍꯥꯏꯒ ꯃꯣꯏꯗꯗꯤ ꯑꯌꯨꯛꯇ ꯐꯥꯎ ꯇꯧꯔꯗꯤ ꯐꯥꯏꯅꯦꯜꯗꯒꯨꯝꯕ ꯑꯣꯏꯔꯗꯤ ꯑꯌꯨꯛꯇ ꯇꯧꯕꯅꯤꯅꯦ ꯀꯩꯅꯣꯁꯤ ꯑꯩꯅ ꯈꯟꯕꯗꯧꯕꯣ
ꯎ ꯇꯥꯏꯃꯤꯡꯗꯤ ꯂꯣꯏ ꯄꯤꯔꯛꯝꯃꯅꯤꯗ ꯉꯔꯥꯡ ꯐ꯭ꯔꯥꯟꯁꯀꯤ ꯃꯦꯆ ꯇ ꯀꯩꯅꯣ ꯇꯧ ꯑꯃꯨꯛ ꯁꯥꯟꯅꯒꯗ꯭ꯔꯣ ꯋꯦꯗꯔ ꯀꯟꯗꯤꯁꯟꯅ ꯌꯥꯗꯕꯒꯤ ꯁꯥꯟꯅꯗꯦ ꯍꯥꯏꯕ ꯅꯠꯇ꯭ꯔꯣ ꯑꯥ ꯇꯥꯕꯣ ꯇꯕꯔꯣ
ꯇ
ꯇꯥꯕ꯭ꯔꯣ
ꯇꯗꯥꯏ ꯇꯗꯥꯑ ꯇꯗꯥ ꯅꯉꯣ ꯅꯅꯥ ꯀꯔꯤꯅ ꯆꯥꯛꯇꯤ ꯂꯥꯝꯗꯤ ꯂꯥꯝꯕ ꯑꯗꯨꯕꯨ ꯂꯩꯁꯦ ꯆꯥꯕ ꯌꯥꯗ꯭ꯔꯀꯣ ꯅꯥꯕ
ꯆꯥꯔꯣ ꯀꯩꯅ ꯆꯅꯤ ꯏꯗꯤ
ꯆꯣꯞꯄ ꯄꯣꯛꯊꯣꯛꯄ ꯃꯆꯥ ꯑꯅꯤꯅ
ꯂꯣꯏꯗꯦ ꯍꯥꯏꯕ ꯑꯝꯇ ꯍꯥꯏꯗ
ꯐ꯭ꯔꯥꯟꯁ ꯖꯤꯔꯋꯥ ꯀꯅ ꯍꯥꯏꯕꯗ
ꯂꯣꯏꯕ꯭ꯔꯣ
ꯅꯣꯏ ꯀꯩꯒꯤ ꯌꯦꯡꯗꯤ ꯌꯦꯡꯍꯧꯗꯦ ꯌꯦꯡꯍꯧꯗ
ꯅꯣꯡ ꯆꯨꯕꯒꯤ
ꯑꯁ ꯂꯣꯏꯔꯦꯗ
ꯂꯦꯞꯄꯦ ꯍꯥꯏꯕꯒꯨꯝ ꯎꯕ ꯉꯁꯥꯏꯗꯣ
ꯎꯝ ꯅꯥꯡꯅꯤꯅꯃꯤꯅꯤ ꯈꯔ ꯑꯣꯏ
ꯅꯥꯕ ꯆꯥꯛꯂꯥꯝꯃꯦ ꯍꯦ ꯆꯥꯡꯂꯥꯝꯃꯦ ꯆꯥꯛꯂꯥꯝꯃꯦ